ꯕ꯭ꯔꯥ
ꯂꯣ
ꯇꯥꯕ꯭ꯔꯣ ꯑꯥ
ꯑꯗꯨ ꯂꯤꯛꯇꯣ ꯄꯤꯔꯝꯃꯅꯦꯕꯀꯣ ꯂꯤꯛꯇꯣ ꯑꯩꯅ ꯂꯧꯔꯣ ꯍꯥꯏꯕ ꯃꯇꯝ ꯃꯥꯅ ꯌꯥꯗꯦꯕꯥ ꯑꯗꯨꯅ ꯂꯤꯛꯇꯣ ꯍꯧꯖꯤꯛ ꯏꯅꯥꯎꯅꯨꯄꯥꯅ ꯁꯤꯔꯒ ꯂꯩꯔꯦ ꯍꯥ
ꯑꯣ ꯁꯤꯍꯜꯂꯣ ꯀꯔꯤ ꯎꯝ ꯐ꯭ꯔꯤꯗ ꯃꯥꯡꯅꯉꯥꯏ ꯁꯛꯇꯤ
ꯅꯨꯄꯥꯒꯤ ꯂꯤꯛꯅꯦꯕ ꯃꯥꯅ ꯄꯤꯔꯝꯕꯗꯣ ꯑꯩꯁꯨ ꯈꯪꯗꯦꯕ ꯃꯥꯅ ꯑꯩꯒꯤ ꯄꯣꯛꯀꯦꯠꯇ ꯍꯥꯞ ꯍꯥꯞꯄꯝꯕꯅꯦꯕ
ꯎꯝ ꯅꯕꯥꯅꯤ ꯀꯔꯤꯒꯤ ꯇꯣꯛꯅꯕ꯭ꯔꯕꯥ ꯑꯗꯨꯗꯣ ꯐꯣꯟ ꯑꯃꯔꯛ ꯇꯧꯑꯣꯅꯦ
ꯑꯩ ꯑꯩ ꯌꯨꯝ ꯄꯥꯜꯂꯔꯣꯏꯗꯥ
ꯇꯧꯔ ꯈꯪꯕ꯭ꯔꯥ ꯐꯣꯟ ꯑꯃꯛ ꯇꯧꯔꯒ ꯈꯔ ꯃꯔꯛ ꯃꯔꯛ ꯑꯗꯨꯝ ꯋꯥꯔꯤ ꯁꯥꯟꯅꯧꯕ ꯀꯔꯤ ꯈꯨꯝꯕ꯭ꯔ ꯌꯦꯡꯉꯨꯕ ꯃꯥꯗꯤꯀꯣ ꯅꯨꯄꯤꯅ ꯈꯔ ꯍꯧꯖꯤꯟꯒꯗꯧꯕꯅꯤ ꯅꯠꯇ꯭ꯔꯗꯤ ꯃꯥꯅ ꯍꯧꯕꯗꯤ ꯑꯣꯏꯊꯣꯛꯑꯣꯏ
ꯅꯨꯄꯤ ꯑꯉꯥꯡꯖꯦ ꯃꯥꯒꯤ ꯀꯣꯛꯇ ꯆꯪꯗꯦꯕ
ꯐꯠꯇꯔ
ꯑꯗꯨꯁꯨ ꯅꯨꯄꯤ ꯊꯤꯗ꯭ꯔꯁ ꯅꯨ ꯁꯤꯡꯒꯤ ꯊꯕꯛ ꯁꯨꯔꯤꯌꯦ ꯁꯤꯡ ꯂꯧꯔꯒ ꯃꯣꯏꯁꯦ ꯁꯤꯡꯒꯤ ꯊꯕꯛ ꯁꯨꯔꯤ ꯑꯗꯨꯒ ꯍꯧꯖꯤꯛ ꯃꯇꯝꯗꯤ ꯃꯨꯛ ꯎꯝ ꯂꯧ ꯃꯇꯝꯁꯨ ꯑꯣꯏꯕꯅꯤꯅ ꯂꯧ ꯈꯔ ꯀꯨꯝꯕ ꯑꯁ ꯃꯃꯥꯁꯦ ꯐꯤ ꯁꯥꯕ ꯀꯟꯕꯅꯦꯍꯦ
ꯐꯤꯁꯨ ꯁꯥꯏ ꯁꯤꯡꯁꯨ ꯆꯠꯂꯦ ꯂꯧꯁꯨ ꯆꯠꯂꯦ ꯊꯕꯛꯇꯤ ꯌꯥꯝ ꯀꯜꯂꯦ ꯃꯃꯥꯗꯣ
ꯅꯨꯉꯥꯏꯔꯝꯒꯅꯤ ꯑꯝ ꯃꯃꯧ ꯂꯥꯛ ꯆꯥꯁꯤꯡꯗꯨ ꯅꯨꯡꯉꯥꯏꯒꯅꯤ ꯃꯅꯦꯝꯕꯣꯛ ꯐꯤ ꯁꯥꯔꯒ ꯔꯦꯗꯤ ꯂꯣꯏ ꯊꯝꯃꯝ ꯊꯝꯕꯤꯔꯝꯃꯅꯦꯕ
ꯎꯝ ꯎꯝ ꯎꯝ ꯊꯝꯕꯅꯦ ꯃꯆꯥꯅꯨꯄꯥ ꯑꯅꯤꯃꯛ ꯑꯣꯏꯕꯅꯤꯅ ꯅꯨꯄꯤ ꯌꯥꯎꯗꯕꯅꯤꯅ
ꯐꯤ ꯁꯥꯔꯦ ꯑꯩꯈꯣꯏ ꯄꯥꯛ ꯆꯪꯗꯦ ꯑꯩꯅ ꯃꯔꯛ ꯃꯔꯛꯇ ꯑꯗꯨꯝ ꯀꯣꯏꯕ ꯆꯠꯄꯅꯦ ꯑꯩꯒꯤ ꯐꯤ ꯌꯦꯡꯕ ꯂꯥꯛꯑꯣ ꯀꯧꯕꯅꯦ ꯑꯗꯨꯗ ꯃꯔꯛ ꯃꯔꯛ ꯑꯩꯗꯤ ꯑꯗꯨꯝ ꯆꯠꯂꯦ ꯃꯄꯥꯕꯨꯗꯤ ꯊꯕꯛ ꯁꯨꯕ ꯉꯝꯗꯦꯕ ꯃꯈꯣꯡ ꯅꯥꯕꯗꯣ ꯄꯦꯟꯁꯤꯜꯕꯨꯗꯤ ꯆꯥꯏ ꯃꯣꯏꯗꯣ
ꯎꯝ
ꯑꯁꯦꯕꯗꯤ ꯆꯥꯌꯦ ꯑꯗꯨ ꯑꯣꯏꯔꯁꯨ ꯍꯧꯖꯤꯛꯇꯤ ꯌꯥꯝ ꯅꯨꯡꯉꯥꯏꯕꯗꯤ ꯑꯣꯏꯗꯤ ꯑꯣꯏꯗꯦ ꯑꯗꯨꯕꯨ ꯆꯥꯕ ꯊꯛꯅꯉꯥꯏꯗꯤ ꯑꯗꯨꯝ ꯋꯥꯠ ꯇꯦꯗ
ꯐꯣꯟ ꯇꯧꯔꯒ ꯈꯨꯟꯕ꯭ꯔꯥ ꯈꯨꯟꯗꯕ꯭ꯔꯥ ꯌꯦꯡꯉꯣ ꯐꯣꯟ ꯅꯝꯕꯔꯒ ꯀꯛꯄ꯭ꯔꯥ ꯀꯛꯇꯕ꯭ꯔꯥ
ꯐꯣꯟ ꯅꯝꯕꯔ ꯀꯛꯑꯝꯃꯅꯤ
ꯎꯝ ꯀꯛꯄ꯭ꯔꯥ ꯀꯛꯇꯕ꯭ꯔꯥ ꯑꯗꯨꯝ ꯀꯣꯜ ꯇꯧꯋꯣꯕ ꯀꯣꯔꯤ
ꯃꯃꯥꯍꯣꯏ ꯈꯪꯕ꯭ꯔꯥ ꯅꯕꯅꯤ ꯅꯨꯡꯁꯤꯅꯕ ꯀꯥꯟꯗ ꯍꯥ
ꯑꯗꯨꯗꯤ ꯈꯪꯕ ꯃꯥꯜꯂꯦ
ꯎꯝ ꯃꯃꯥ ꯈꯣꯏꯅ ꯌꯥꯅꯤꯡꯕ ꯌꯥꯅꯤꯡꯗꯕꯗꯤ ꯎꯠꯇꯦ
ꯎꯠꯇꯦꯗ ꯑꯗꯨꯒꯣꯟꯗꯤ
ꯎꯝ
ꯑꯗꯨ ꯃꯍꯥꯛꯁꯦ ꯀꯩ ꯀꯩꯅꯣ ꯈꯨꯨꯟꯗꯁꯨ ꯑꯗꯨꯝ ꯅꯣꯏ ꯈꯨ ꯈꯨꯟꯗꯁꯨ ꯑꯗꯨꯝ ꯂꯥꯛꯅꯕꯅꯤꯅꯀꯣ ꯃꯉꯣꯟꯗ ꯑꯗꯨ ꯃꯥꯅꯁꯨ ꯑꯗꯨꯝ ꯎꯝ ꯑꯈꯣꯏꯅ ꯑꯗꯨꯝ ꯃꯔꯛ ꯃꯔꯛ ꯀꯣꯏꯕ ꯆꯠꯄ ꯃꯇꯥꯡꯁꯨ ꯑꯗꯨꯝ ꯐꯥꯎꯃꯤꯟꯅ ꯕ ꯑꯗꯨꯝ ꯐꯝꯃꯤꯟꯅꯕꯤꯅꯤꯗꯣ ꯑꯗꯨꯝ ꯐꯝꯃꯤꯟꯅꯔꯒ ꯋꯥꯔꯤ ꯁꯥꯟꯅꯕ ꯃꯄꯥ ꯑꯗꯨꯝ ꯃꯃꯥ ꯑꯩꯈꯣꯏꯅ ꯑꯗꯨꯝ ꯈꯪꯉꯝꯒ ꯈꯪꯉꯝꯔꯣꯏꯗ꯭ꯔꯥ ꯈꯪꯗꯦ
ꯎꯝ ꯈꯪꯗꯦ ꯈꯪꯉꯝꯕꯅꯤ ꯑꯗꯨꯝ ꯌꯥꯔꯝꯒꯅꯤꯗ ꯑꯗꯨ ꯑꯣꯏꯔꯗꯤ ꯃꯃꯥ ꯈꯣꯏꯁꯨ
ꯀꯩꯅꯣ ꯑꯩꯈꯣꯏ ꯀꯩꯅꯣꯝꯃ ꯀꯩꯅꯣ ꯇꯧꯕ ꯃꯇꯝꯅꯤꯗ ꯃꯥ ꯃꯥꯒꯤ ꯂꯣꯏ ꯃꯥ ꯃꯥꯅ ꯂꯣꯏꯔꯤꯕ ꯀꯣꯏꯂꯔꯒꯤ
ꯎꯝ ꯎꯝ ꯅꯪꯒꯤ ꯚꯣꯂꯨꯝꯗꯣ ꯈꯟꯅꯦꯕꯂꯣ ꯏꯕꯨꯡꯉꯣ ꯅꯪꯒꯤ ꯚꯣꯂꯨꯝ ꯈꯔ ꯌꯦꯡꯍꯜꯂꯣ
ꯑꯥꯈꯣꯏꯒꯤ ꯑꯥꯈꯣꯏꯒꯤ ꯁꯥꯏꯅꯅꯦ ꯚꯣꯂꯨꯝ ꯀꯟꯅ ꯀꯟꯅ ꯊꯥꯔ ꯚꯤꯗꯤꯑꯣ ꯌꯦꯡꯕ
ꯍꯥ
ꯍꯝ
ꯍꯧꯖꯤꯛ ꯀꯩꯅꯣꯒꯤ ꯃꯟꯍꯣꯏꯒꯤ ꯃꯅꯥꯎꯅꯨꯄꯥ ꯑꯃ ꯂꯩꯌꯦꯀꯣ
ꯃꯟꯍꯝ
ꯑꯣ ꯑꯗꯨ ꯑꯩꯗꯤ ꯑꯗꯨ ꯑꯉꯥꯡꯗꯣ ꯃꯁꯛ ꯐꯖꯅ ꯈꯪꯗꯦꯅꯦ ꯑꯦ ꯅꯨꯄꯤ ꯊꯤꯗ꯭ꯔꯤꯕꯥ ꯑꯃꯁꯨ ꯂꯩꯔꯤꯕ꯭ꯔꯥ ꯀꯗꯥꯏ ꯂꯩꯥꯕ ꯑꯗꯨꯗꯣ ꯎꯝ ꯎꯝ ꯑꯩ ꯑꯗꯨ ꯑꯉꯥꯡꯗꯤ ꯃꯁꯛ ꯐꯖꯅ ꯈꯪꯗꯦ ꯎꯔꯨꯗꯤ ꯈꯪꯕꯁꯨ ꯌꯥꯏ ꯃꯣꯏ ꯏꯃꯨꯡꯁꯦ ꯑꯃꯨꯛ ꯃꯁꯛꯇꯣ ꯍꯥꯏꯐꯦꯠ ꯃꯥꯟꯅꯩꯌꯦꯕ
ꯃꯅꯥꯎꯅꯨꯄꯥꯁꯨ ꯝꯌꯥꯝꯕꯁꯨ ꯃꯥꯟꯅꯩꯌꯦꯕ
ꯎꯝ ꯑꯗꯨ ꯕꯤꯁꯦꯁꯣꯔ ꯍꯣꯏꯗ ꯂꯥꯛꯑꯒ ꯂꯩꯕꯅꯦ ꯍꯧꯖꯤꯛꯀꯥꯟ
ꯅꯔꯥ
ꯊꯤꯡꯗꯝꯗꯣ
ꯑꯥ
ꯂꯥꯛ ꯑꯁꯤꯗꯗꯤ ꯂꯩꯇꯦ ꯑꯥ ꯀꯩꯅꯣ ꯂꯩꯕ ꯆꯥꯟꯗꯦꯜꯗ ꯃꯄꯨ ꯅꯥꯕꯒꯤ
ꯑꯥ
ꯄꯨ ꯅꯥꯕꯒꯤ ꯍꯣꯁꯄꯤꯇꯥꯜꯗ ꯂꯩꯌꯦ ꯍꯦ
ꯃꯆꯥꯅꯨꯄꯥ ꯑꯃ ꯑꯇꯣꯝꯕꯗꯣ ꯁꯥꯊꯤꯕꯗ ꯂꯣꯏꯔꯦ ꯍꯦ
ꯅꯤꯡꯉꯥꯢꯗꯤ ꯀꯟꯕꯅꯦꯀꯣ ꯅꯤꯡꯉꯥꯢꯗꯤ ꯗꯨꯝ ꯀꯟꯕꯗ
ꯎꯝ ꯍꯧꯖꯤꯛꯀꯥꯟ ꯗꯨꯝ ꯈ꯭ꯔ ꯈ꯭ꯔ ꯗꯨꯝ ꯐꯔꯦ ꯅꯥꯟ ꯂꯥꯛꯄꯒ ꯃꯥꯟꯅꯗ꯭ꯔꯦ ꯃꯤꯁꯨ ꯃꯤꯠ ꯌꯦꯡ ꯇꯤꯟꯅꯕ ꯌꯥꯗꯦ
ꯎꯝ ꯃꯥꯅ ꯄꯥꯏꯕ ꯑꯆꯥꯄꯣꯠꯁꯦ ꯂꯧ ꯂꯧꯕ ꯌꯥꯗꯦ
ꯎꯝ ꯌꯥꯝ ꯂꯥꯡꯕꯗꯣ ꯌꯦꯡꯉꯦ ꯌꯦꯡꯉꯦ ꯑꯥ ꯌꯦꯡꯒꯦ ꯌꯥꯎ ꯁꯤꯗ ꯑꯃꯨꯕꯗꯨ ꯍ ꯍꯥꯠ ꯌꯦꯡꯒꯦ ꯂꯥꯎꯁꯤꯗ ꯌꯦꯡꯒꯦ ꯂꯥꯎꯁꯤꯗ ꯕꯦꯕꯤ ꯎꯝ
ꯎꯝ ꯎꯝ ꯁꯨꯃꯥꯢ ꯏꯜ ꯂꯣꯕ ꯑꯗꯨꯏꯗꯤ ꯆꯞ ꯃꯥꯟꯅꯒꯅꯤꯕ ꯈꯪꯕ꯭ꯔꯥ ꯇꯥꯕ꯭ꯔꯥ ꯇꯥꯕ꯭ꯔꯣ
ꯍ ꯉꯛꯇꯨꯝ ꯅꯥꯔꯦꯗ ꯃꯌꯥ ꯂꯧꯊꯣꯛꯑꯦꯕ ꯁꯤꯗ ꯑꯩꯈꯣꯏ ꯑꯉꯥꯡ ꯑꯃ
ꯑꯣ
ꯑꯉꯥꯡ ꯅꯥꯎꯗꯤ ꯅꯧꯔꯤ ꯃꯥꯅ ꯑꯉꯥꯡ ꯀꯩꯅꯣꯝ ꯃꯌꯥ ꯑꯣꯏꯕꯗꯣ ꯊꯨꯅ ꯊꯨꯅ ꯀꯦ ꯊꯨꯅ ꯍꯅꯨꯒꯦꯔꯥ ꯈꯪꯗ꯭ꯔꯦ ꯊꯨꯅ ꯌꯥ ꯀꯦ ꯊꯨꯅ ꯌꯥ ꯀꯦꯟꯒꯦꯔ ꯈꯪꯗꯦ ꯍ
ꯅꯨꯡꯉꯥꯏꯔꯤꯕ ꯑꯗꯨ ꯉꯥꯢꯕꯗꯤ
ꯍꯥ
ꯅꯨꯡꯉꯥꯏꯕ꯭ꯔꯕ
ꯅꯨꯡꯉꯥꯏꯌꯦ ꯈꯨꯅꯨꯡꯉꯥꯏ ꯑꯃ ꯍꯥꯏꯕꯗꯨ ꯍꯝ ꯍꯝ ꯅꯨꯡꯉꯥꯏꯌꯦ ꯂꯩꯃꯤꯟꯅꯁꯦ ꯂꯥꯛꯑꯣ ꯍꯥꯏꯕꯅꯦ ꯑꯗꯨꯒꯤꯅꯦ ꯑꯩꯅ ꯎꯝ ꯅꯆꯦ ꯅꯆꯦꯗꯣ ꯑꯗꯨꯁꯨ ꯑꯩꯅ ꯂꯥꯛꯑꯣ ꯂꯩꯃꯤꯟꯅ ꯃ ꯅꯆꯦꯗꯨ ꯁ ꯃ ꯃꯥ ꯃꯥꯗꯤ ꯁꯤꯖꯤ ꯈꯨꯟꯗꯣ ꯃꯤ ꯌꯥꯝ ꯀꯣꯏꯌꯦꯕ ꯈꯪꯕ꯭ꯔꯥ ꯆꯗ ꯍꯧꯕꯕꯨꯗꯤ ꯑꯩꯈꯣꯏꯅ ꯑꯗꯨꯝ ꯂꯛꯅꯕꯤꯅꯦꯕ ꯀꯣꯏꯗꯦꯕ ꯁꯤ ꯑꯩꯈꯣꯏ ꯃꯊꯛꯇ ꯑꯃ ꯂꯩ ꯑꯗꯨꯁꯨ ꯀꯣꯏꯌꯦꯕ ꯂꯨꯍꯣꯡꯈ꯭ꯔꯦ ꯃꯥꯁꯨ ꯁ ꯑꯗꯨꯒꯤ ꯍꯦꯛꯇ ꯍꯥꯏꯕ ꯍ ꯍ ꯑꯗꯨꯒꯤ ꯃꯥꯅ ꯇꯜꯂꯦ ꯕꯤꯠ ꯂꯩꯇꯦꯌꯦ ꯍꯝ ꯃꯥꯗꯤ ꯅꯍꯥꯟ ꯁꯤꯗ ꯑꯦꯛꯁ ꯂꯩꯕꯤꯒꯤꯅꯦꯕ ꯑꯍꯝ ꯂꯩ ꯂꯩꯇ꯭ꯔꯗꯤ ꯌꯥꯕꯁꯨ ꯌꯥꯕꯅꯦꯕ ꯑꯦꯛꯁ ꯂꯩꯕꯒꯤꯅꯦꯕ ꯑꯦꯛꯁ ꯂꯩꯕꯒꯤ ꯃꯥꯁꯦ ꯇꯟꯕꯖꯅꯦ
ꯍꯧꯖꯤꯛ ꯃꯉꯣꯟ ꯀꯣꯏꯔꯝꯕ ꯅꯨꯄꯥꯗꯣ ꯀꯩꯅꯣꯅꯦ ꯎꯝ ꯅꯣꯏ ꯁꯥꯒꯩꯅꯦ ꯑꯗꯨ ꯃ ꯇꯣꯂꯣꯞ ꯆꯥꯗꯦ ꯃꯈꯨꯠ ꯃꯈꯣꯡ ꯌꯥꯝ ꯍꯩꯌꯦꯕ ꯒꯔꯤ ꯊꯥꯎꯕꯁ ꯁꯨ ꯉꯝꯃꯦ ꯊꯕꯛ ꯀꯔꯤ ꯀꯔꯤ ꯁꯨꯔꯁꯨ ꯃꯥ ꯑꯗꯨꯝ ꯉꯝꯃꯦꯕ ꯍꯩꯌꯦꯕ ꯃꯥꯗꯤ ꯃꯈꯣꯡ ꯈꯨꯠꯇꯣ ꯃꯈꯣꯡ ꯈꯨꯠꯇ ꯍꯩꯕꯅ ꯐꯩꯗꯅ
ꯑꯗꯨꯒꯤ ꯑꯩꯅ ꯂꯩꯌꯣ ꯍꯥꯏꯔꯒ ꯌꯥꯗꯦ ꯍꯣꯏ ꯇꯧꯕꯗꯤ ꯑꯥꯗ ꯂꯩꯕꯁꯨ ꯌꯥꯏꯗ ꯀꯥꯏꯗꯦꯗ
ꯅꯈꯣꯏꯁꯨ ꯑꯗꯨꯝ ꯄꯠ ꯀꯩꯅꯣ ꯇꯧꯗꯦꯕ ꯎꯝ ꯍꯧꯖꯤꯛꯀꯥꯟꯗꯤ ꯃꯕꯥꯅꯤꯁꯦꯀꯣ ꯐꯣꯟ ꯍꯧꯖꯤꯛꯀꯥꯟꯗꯤ ꯄꯥꯛ ꯄꯥꯛ ꯇꯧꯔꯛꯇ꯭ꯔꯦ ꯑꯁ ꯅꯨꯡꯁꯤꯅꯕꯁꯨ ꯂꯣꯏꯔꯕꯅꯦ ꯍꯧꯖꯤꯛꯀꯥꯟ
ꯎꯕ ꯎꯕ ꯀꯧꯔꯒ ꯀꯧꯔꯒ ꯑꯩꯅ ꯅ ꯅꯪꯒꯤ ꯕꯥꯗꯤ ꯀꯗꯥꯏ ꯆꯠꯄ꯭ꯔꯣ ꯑ ꯅꯛꯅꯕ ꯑꯣ ꯑꯩꯒꯤꯕꯗ ꯊꯕꯛ ꯑꯃꯠꯇ ꯂꯩ ꯏꯅꯤ ꯍꯦꯛꯇ ꯂꯛꯅꯕ ꯃꯥꯏ ꯅꯨꯄꯥꯁꯨ ꯂꯛꯅꯕ ꯀꯥꯟꯗ ꯑꯗꯨꯝ ꯅꯣꯔꯒ ꯍꯦꯛꯇ ꯂꯩꯕꯅꯦ ꯎꯝ
ꯃꯕꯨꯛ ꯐꯩꯗ ꯃꯥꯏ ꯅꯨꯄꯥꯁꯨ
ꯃꯥ ꯗꯨ ꯅꯨꯡꯉꯥꯏꯅ ꯂꯩ ꯂꯩꯔꯝꯒꯅꯤꯀꯣ
ꯎ ꯅꯨꯡꯉꯥꯏ ꯂꯩ ꯏꯝꯐꯥꯜꯗ ꯂꯩꯕꯅꯦ ꯍꯧꯖꯤꯛꯀꯥꯟ
ꯃꯤ ꯃꯀꯨꯕꯣꯛꯅ ꯍꯥꯏꯔꯦ ꯐꯥꯀꯤ ꯖꯣꯒꯥꯏ ꯍꯩꯕ ꯕꯣ
ꯎꯝ ꯃꯥꯒꯤ ꯃꯆꯥꯅꯨꯄꯤ ꯑꯃꯒ ꯃꯅꯥꯎꯅꯨꯄꯤ ꯑꯃ ꯂꯩꯔꯤ ꯍꯥꯏꯀꯣ ꯃꯥꯁꯣ
ꯇꯦꯔꯦꯁꯥ ꯑꯃ ꯅꯨꯄꯤ ꯃꯊꯟꯗꯅꯦꯍꯦ
ꯍꯣꯏ ꯃꯗꯨ ꯌꯨꯝ ꯄꯥꯟꯗꯔꯤꯕ
ꯇꯝꯍꯣꯡ ꯍꯧꯖꯤꯛ ꯖꯣꯔꯁꯇꯣ ꯇꯝꯍꯣꯡ ꯀꯧꯗ꯭ꯔꯥ ꯑꯗꯨꯒ ꯅꯨꯄꯥ ꯑꯃ ꯑꯗꯨꯒꯤ ꯃꯃꯤꯡꯗꯤ ꯈꯪꯗꯦ ꯑꯗꯨꯒ ꯇꯦꯔꯦꯁꯥ
ꯎꯝ
ꯃꯃꯤꯠ ꯈꯔ ꯁꯦꯠꯄꯅꯦꯕ ꯑꯁꯤ ꯍꯣꯏ ꯍꯣꯏ ꯍꯣꯏꯅꯦꯝꯗꯣ
ꯎꯝ
ꯑꯩꯈꯣꯏꯒꯤ ꯀ꯭ꯂꯥꯁꯃꯦꯠꯅꯦꯕ ꯑꯩꯈꯣꯏ ꯏꯅꯥꯎꯅꯨꯄꯥ ꯈꯣꯏꯒ
ꯎꯝ ꯍꯝ ꯑꯗꯨꯃꯟ ꯃꯅꯥꯎ ꯅꯨꯄꯤꯗꯣ ꯑꯩꯈꯣꯏ ꯈꯨꯟ ꯄꯥꯈꯪ ꯑꯃ ꯅꯍꯥꯟ ꯀꯣꯏꯅꯕꯗꯣ ꯀꯣꯏꯅꯠꯗ꯭ꯔꯕ꯭ꯔ
ꯎꯝ
ꯅꯔꯁ ꯇꯃꯦ ꯃꯥꯗꯤ
ꯇꯝ ꯃꯅꯦ ꯃꯤꯅ ꯑꯗꯨ ꯑꯗꯨ ꯃꯣꯏꯅ ꯁꯥꯎꯁꯨ ꯅꯨꯄꯥ ꯐꯪꯉꯦꯀꯣ ꯇꯧꯔꯤꯁꯦ
ꯎꯝ
ꯑ ꯑꯝ
ꯃꯥꯗꯤ ꯑꯃꯨꯛꯀ ꯃꯈꯥꯔꯣꯝꯗ ꯂꯩꯌꯦꯕ ꯃꯇꯦꯡꯅꯨꯈꯣꯏꯗ
ꯑꯥ
ꯃꯃꯥ ꯈꯣꯏꯗ ꯃꯃꯥ ꯈꯣꯏꯗ ꯂꯩꯇꯦꯕ ꯃꯃꯥꯗꯣ
ꯑꯥ ꯇꯧꯗꯦ ꯑꯃꯗꯨꯗꯤ ꯌꯣꯛꯄꯅꯤꯅ ꯑꯗꯨꯒꯤꯅꯅ ꯅꯠꯇ꯭ꯔ
ꯍꯣꯏ ꯇꯧꯗꯤ ꯃꯇꯦ ꯅꯣꯏ ꯌꯣꯛꯄꯤꯒꯦ ꯃꯥꯁꯦ ꯈꯔ ꯀꯩꯅꯣ ꯇꯧꯕꯅꯦꯕ ꯍꯥꯏꯕꯗꯤ ꯃꯣꯏꯅ ꯊꯕꯛꯀꯨꯝꯕꯁꯨ ꯇꯧꯕꯤꯕꯅꯦꯕ ꯄꯣꯇꯦꯅꯣ ꯍꯣꯏꯗꯤ ꯂꯤꯡꯉꯦꯗꯅ ꯃꯨꯛꯀ
ꯎꯝ ꯎꯝ
ꯑꯈꯣꯏꯗꯤ ꯈꯔ ꯏꯅꯥ ꯈꯨꯟꯗꯦꯗꯅ
ꯎꯝ
ꯑꯈꯣꯏꯒꯨꯝꯕꯅꯦꯕ ꯃꯣꯏꯗꯤ
ꯃꯤ ꯃꯇꯦꯟꯅꯨꯅ ꯁꯦꯝꯕꯥ ꯉꯛꯇꯅꯦꯕꯥ ꯃꯤ ꯃꯆꯤꯟ ꯃꯅꯥꯎ ꯁꯤꯉꯗꯤ ꯀꯩꯃꯣ ꯅꯨꯄꯤ ꯅꯔꯁ ꯇꯝꯕꯤꯁꯨ ꯃꯇꯦꯅꯨꯅ ꯇꯧꯕ ꯉꯥꯛꯇꯅꯤ
ꯃꯅꯥꯎꯅꯨꯄꯥꯗꯤ ꯀꯔꯤ ꯇꯧꯕꯔꯣ ꯑꯗꯨꯗꯤ
ꯈꯪꯗꯦ ꯃꯅꯥꯎꯄꯥ ꯀꯔꯤ ꯊꯧꯕ꯭ꯔꯣ ꯑꯗꯨꯝ ꯑꯩꯅ ꯊꯕꯛ ꯀꯨꯝꯕ ꯆꯠ ꯁ꯭ꯔꯕꯤꯁ ꯀꯨꯝꯕ ꯆꯠ ꯑꯗꯨꯝ ꯃꯥꯏꯛꯀ꯭ꯔꯐꯣꯟ ꯄꯥꯟꯅꯔ ꯂꯩꯕ ꯑꯨꯌꯦ
ꯑꯣ ꯃꯅꯥꯎꯅꯨꯄꯥ ꯗꯣ
ꯃꯃꯤꯡꯗꯣ ꯀꯥꯎꯔꯦꯅꯦ
ꯃꯅꯥꯎꯅꯨꯄꯥ ꯀꯩꯅꯣ ꯑꯣꯏꯔꯝꯅꯤ ꯔꯤꯟꯕꯤ ꯍꯥꯏꯕ ꯃꯥꯜꯂꯦ
ꯃꯥꯂꯦ
ꯎꯝ ꯎꯝ ꯂꯥꯡꯕ ꯍꯧꯔꯦ
ꯑꯁꯜꯗꯤ ꯅꯣꯏꯗ ꯂꯥꯛꯇ꯭ꯔꯣ
ꯎꯝ ꯂꯥꯛ ꯑꯦ